ꯍꯜꯂꯣ
ꯅꯨꯡꯉꯥꯏꯔꯤꯕꯣ
ꯅꯨꯡꯉꯥꯏꯔꯤꯌꯦ ꯅꯪꯗꯤ ꯁꯤꯔꯕ꯭ꯔ ꯍꯤꯡ꯭ꯔꯤꯕ꯭ꯔꯣ
ꯑꯁ ꯅꯨꯡꯉꯥꯏꯔꯤꯌꯦ ꯍꯥꯏꯇꯥꯔꯦ
ꯍꯤꯡꯗꯤ ꯍꯤꯡꯕꯖꯥꯠꯅꯤꯀꯣ
ꯍꯉꯦ
ꯎꯝ
ꯈꯨꯟꯁꯤꯁꯦ
ꯄꯨꯟꯁꯤꯁꯦ ꯅꯨꯡꯉꯥꯏꯕ꯭ꯔꯥ
ꯄꯨꯟꯁꯤꯁꯦ ꯍꯥꯏꯗꯣꯛꯅꯤꯉꯥꯏ ꯈꯪꯗꯦꯗ ꯀꯔꯤ ꯃꯊꯦꯜ ꯆꯥꯒꯦ ꯉꯁꯤꯕꯨ ꯑꯣꯖꯥ
ꯎꯝ ꯍꯋꯥꯏ ꯆꯥꯏ ꯌꯦꯟꯗꯨꯝ ꯌꯦꯟꯔꯨꯝ ꯐ꯭ꯔꯥꯏ ꯇꯧꯔ ꯆꯥꯏꯑ
ꯑꯣ ꯌꯦꯟ ꯑꯗꯨꯝ ꯉꯧꯕꯒ ꯆꯥꯏꯌꯦ
ꯎꯝ
ꯑꯁ ꯁꯤꯗꯤ ꯅꯨꯡꯉꯥꯏꯕ ꯏꯟꯁꯥꯡꯅꯤꯅꯦ
ꯅꯨꯡꯉꯥꯏꯕ꯭ꯔꯥ ꯅꯨꯡꯉꯥꯏꯇꯕ꯭ꯔꯗꯤ ꯈꯪꯗꯦ
ꯆꯤꯟ ꯆꯤꯟ ꯈꯔ ꯅꯨꯡꯉꯥꯏꯔꯝꯒꯅꯤ ꯍꯥ
ꯎꯝ ꯑꯗꯨ ꯍꯥꯏꯔꯁꯨ ꯌꯥꯏ
ꯑꯣ ꯍꯥꯏꯌꯦ ꯍꯥꯏꯌꯦ ꯑꯗꯨꯗꯤ
ꯎꯝ
ꯍꯁ ꯀꯥꯏ ꯀꯥꯏꯗ ꯂꯩꯅꯔꯤꯒꯦ ꯍꯟꯗꯛ ꯃꯔꯛꯁꯤꯕꯨ ꯎꯗꯕ ꯀꯣꯏ ꯔꯦꯗꯥ
ꯎꯝ ꯑ ꯑꯗ ꯆꯂ
ꯑꯣ ꯑ ꯑꯔꯥꯛꯄꯗ ꯆꯠꯂꯦ
ꯑꯥ
ꯑ ꯍꯣ ꯆꯠꯂꯝꯒꯅꯦꯕꯅ ꯁꯛꯇꯨ ꯌꯥꯗꯦꯕ
ꯁꯛ ꯇꯣꯛꯈ꯭ꯔ ꯐꯖꯕꯅꯤꯅꯀꯣ
ꯍꯣꯏ ꯁꯛꯇꯨ ꯈꯔ ꯐꯖꯕꯅꯤꯅ ꯈꯣꯏꯕ꯭ꯔꯥ ꯄꯩꯕ꯭ꯔꯥ ꯈꯪꯅꯤꯡꯒꯦ ꯃꯥꯥꯟ ꯇꯄꯣꯟꯗꯦꯗ
ꯎ ꯑꯣ ꯊꯤꯗꯤ
ꯂꯩꯁꯥꯔꯤꯉꯩꯗ ꯀꯣꯏꯊꯣꯛꯑꯣ ꯏꯅꯥꯎꯁꯤꯗꯤ ꯅꯌꯥꯝꯕ ꯑꯩꯈꯣꯏꯗꯤ ꯌꯥꯗꯔꯦꯅꯦꯍꯦ
ꯄꯩꯁꯥ ꯂꯩꯇꯕꯒꯤ ꯀꯣꯏꯊꯣꯛꯄ ꯌꯥꯗꯦꯅꯦꯍꯦ
ꯂꯩꯁꯥꯕꯤꯅꯕꯨ ꯄꯩꯁꯥ ꯂꯩꯇꯦ ꯍꯥꯏꯕ ꯌꯥꯕ꯭ꯔꯣ ꯅꯦꯍꯦ
ꯂꯩꯁꯥꯕꯤ ꯑꯣꯏꯔꯁꯨ ꯑꯩꯈꯣꯏꯗꯤ ꯂꯩꯇꯕ
ꯅꯪ ꯊꯕꯛ ꯇꯧꯋꯦ ꯍꯥꯏꯗꯥꯏ
ꯆꯠꯊꯣꯍꯦ ꯀꯔꯤ ꯊꯕꯛꯅꯣ
ꯑꯣ ꯑꯩꯅ ꯇꯥꯕꯗꯗꯤ ꯅꯪ ꯊꯕꯛ ꯇꯧꯋꯦ ꯍꯥꯏꯕꯗꯨꯗ ꯐꯣꯟ ꯇꯧꯔꯛꯄꯅꯤꯗ
ꯃꯒ
ꯑꯣ ꯑꯈꯣꯏꯒꯨꯝꯕꯁꯤꯗꯤ ꯊꯕꯛꯁꯨ ꯁꯨꯗꯦ ꯍꯤꯡꯕ ꯋꯥꯔꯦꯅꯦꯍꯦ ꯄꯨꯟꯁꯤꯁꯦ
ꯄꯨꯟꯁꯤꯁꯦ ꯀꯃꯥꯏꯅ ꯍꯤꯡꯗꯣꯏꯅꯣ ꯈꯪꯗ꯭ꯔꯦ
ꯑꯣ ꯌꯨꯝ ꯄꯥꯜꯂꯗꯤ
ꯑꯥ
ꯌꯨꯝ ꯄꯥꯜꯂꯗꯤ ꯆꯠꯊꯣꯛꯅꯤꯡꯉꯥꯏ ꯃꯇꯝ ꯁꯪꯉꯔꯣꯏꯀꯣ
ꯎꯝ ꯅꯪ ꯀꯣꯏꯕ ꯄꯨꯕꯤꯅꯤ ꯍꯥꯏꯗꯥꯢ
ꯑꯗꯨꯗꯤ ꯄꯥꯈꯪꯒꯤ ꯋꯥꯔꯤꯅꯤꯗꯅ ꯄꯥꯈꯪ ꯂꯩꯁꯥ ꯑꯣꯏꯔꯤꯉꯩꯒꯤ ꯋꯥꯔꯤꯅꯤꯗ ꯑꯗꯨꯗꯤ
ꯍꯨꯝ
ꯑꯗꯨ ꯊꯥꯏꯅꯒꯤ ꯋꯥꯔꯤꯗꯨꯕꯨ ꯄꯨꯟꯁꯤꯁꯦ ꯇꯝꯂꯕꯅꯤ ꯅꯉꯣꯟꯗ ꯑꯣ ꯀꯥꯡꯁꯨ ꯂꯩꯕ ꯑꯣꯏꯔꯦ ꯅꯣꯏꯗ
ꯎꯝ
ꯑꯥꯔꯣꯝꯗꯁꯨ ꯀꯥꯡ ꯑꯥꯔꯣꯝꯗꯁꯨ ꯀꯥꯡ ꯂꯩꯕ꯭ꯔꯅꯦꯍꯦ
ꯌꯥꯝ ꯂꯩꯕ ꯖꯥꯠꯅꯤ ꯏꯕꯨꯡꯉꯣ
ꯑꯣ
ꯎ
ꯑꯣꯖꯥ ꯍꯣꯏꯗꯤ
ꯀꯥꯡ ꯂꯩꯇꯕ ꯃꯐꯝꯗ ꯀꯣꯏꯕ ꯆꯠꯀꯗꯕꯅꯤꯅꯦ
ꯎꯝ ꯆꯤꯟ ꯂꯩꯕꯅꯦꯅ ꯄꯉꯥꯡ ꯉꯥꯡꯅꯨ ꯄꯩꯁꯥ ꯂꯩꯇ꯭ꯔꯦ ꯑꯩꯉꯣꯟꯗ
ꯑꯣ ꯄꯩꯁꯥꯅ ꯀꯣꯏꯕ ꯆꯠꯄ꯭ꯔꯅꯦꯍꯦ
ꯎꯝ ꯄꯩꯁꯥ ꯂꯩꯗ꯭ꯔꯗꯤ ꯈꯣꯡꯁꯦ ꯊꯥꯡꯕ ꯌꯥꯗꯕꯀꯣ
ꯑꯠ ꯌꯥꯝ ꯅꯨꯡꯉꯥꯏꯔꯤꯅꯦ ꯋꯥꯔꯤꯁꯤꯗꯤ
ꯎꯝ ꯌꯥꯝ ꯅꯨꯡꯉꯥꯏꯇꯕ ꯍꯥꯏꯕ ꯇꯥꯏꯌꯦ
ꯏꯅꯥꯎꯒꯤ ꯋꯥꯔꯤꯁꯤꯗꯤ ꯃꯇꯥ ꯑꯃꯅꯤꯅꯦ
ꯀꯔꯤꯅꯣ ꯄꯪꯅꯦꯠ ꯅꯦꯠꯀꯅꯣ
ꯏꯇꯥꯅꯤꯗ ꯏꯇꯥ ꯄꯤꯗ꯭ꯔꯨꯗꯣ
ꯍꯩꯌꯦ
ꯄꯩꯁꯥ ꯂꯩꯔꯗꯤꯀꯣ ꯄꯪꯆꯠ ꯆꯠꯂꯒ ꯄꯪꯀꯣꯏ ꯀꯣꯏꯔꯒ ꯆꯥꯕ ꯌꯥꯕ ꯑꯗꯨꯝ ꯊꯦꯡꯅ ꯊꯦꯡꯅꯕꯗꯣ ꯑꯗꯨꯝ ꯆꯥꯔ__ ꯆꯠꯅꯤꯡꯉꯦ
ꯑꯣ
ꯄꯨ ꯄꯥꯡ ꯁꯨꯗꯕꯤ ꯕꯦꯒꯔꯒꯤ ꯇꯥꯏꯞꯇ ꯆꯠꯅꯤꯡꯕꯅꯤꯅ ꯅꯪ ꯑꯣ
ꯀꯔꯤꯅꯣꯅꯦ ꯑꯩꯅ ꯍꯥꯏꯕꯗꯤ ꯄꯩꯁꯥ ꯂꯩꯔ ꯆꯥꯕꯗꯣ ꯍꯥꯏꯕꯅꯦ
ꯑꯣ ꯄꯪꯁꯥ ꯆꯥꯔꯒ ꯍꯥꯏꯕꯁꯤꯗ ꯑꯩꯗꯤ ꯑꯃꯣꯠ ꯑꯀꯥꯏ ꯄꯪꯆꯥ ꯆꯥꯕꯗꯨꯔꯥ ꯈꯟꯕ
ꯑꯗꯨ ꯁꯥꯏꯀꯜꯗꯣ ꯊꯧꯅꯤꯡꯉꯦ
ꯅꯄꯥꯗ ꯂꯩꯕꯤꯌꯣ ꯍꯥꯏꯌꯣ
ꯅꯠꯇꯦ ꯑꯁꯤ ꯏꯝꯐꯥꯜꯗ ꯊꯧꯅꯤꯡꯉꯥꯏ ꯂꯩꯌꯦꯅ
ꯑꯗꯨ ꯄꯩꯁꯥ ꯄꯩꯁꯥ ꯄꯤꯔ ꯊꯧꯕꯖꯥꯠꯅꯤꯀꯣ
ꯎꯝ
ꯀꯌꯥ ꯀꯌꯥ ꯑꯣꯏꯔꯖꯥꯠꯅꯣ ꯊꯧꯅꯤꯡꯉꯦ
ꯊꯧꯕ ꯍꯩꯇ꯭ꯔꯗꯤ ꯄꯪꯇꯧ ꯇꯧꯒꯅꯨ
ꯍꯩꯇ꯭ꯔꯁꯨ ꯊꯧꯅꯤꯡꯕꯗꯣ ꯃꯤ ꯃꯃꯥꯡꯗ ꯑꯃꯨꯛ ꯇꯨꯗꯅ
ꯃꯥꯏꯞ ꯃꯥꯏ ꯊꯝꯐꯝ ꯂꯩꯔꯣꯏꯀꯣ
ꯍꯨꯝꯞ ꯑꯩꯕꯨꯨ ꯀꯅꯥꯅꯣꯁꯨ ꯈꯪꯔꯣꯏꯗꯕꯗ ꯏꯀꯥꯏꯕꯤꯗꯦ
ꯏꯀꯥꯏꯒꯅꯨ ꯏꯀꯥꯏꯒꯅꯨ
ꯀꯔꯤꯅꯣꯍꯦ
ꯀꯩꯅꯣ
ꯄꯪꯂꯦꯡ ꯂꯦꯡꯒꯅꯨ
ꯑꯩ ꯂꯦꯡꯕ ꯇꯥꯕ꯭ꯔꯣ
ꯎꯝ
ꯑꯩ ꯑꯣꯏꯔꯝꯃꯣꯏꯗꯥ
ꯒ꯭ꯌꯥꯟ ꯇꯥꯗꯦ
ꯅꯪ ꯆꯥꯛ ꯆꯥꯗꯅ ꯆꯠꯅꯨ ꯍꯥꯏꯕ꯭ꯔꯥ ꯆꯠꯂꯣ ꯆꯠꯂꯦ
ꯈꯨꯨꯟ ꯒꯤ ꯃꯔꯛꯇꯕꯨ
ꯑꯪ ꯇꯧꯗꯤ ꯌꯥꯝ
ꯇꯥꯕ꯭ꯔꯣ
ꯎꯝ
ꯑꯅꯧꯕ ꯍꯜꯂꯛꯑꯦ ꯑꯩꯈꯣꯏ ꯍꯅꯨꯕ ꯍꯜꯂꯛꯄ
ꯎꯝ ꯎꯝ
ꯅꯨꯡꯉꯥꯏꯕ ꯄꯨꯟꯁꯤꯅꯤꯅꯦ ꯃꯣꯏꯁꯦ
ꯎꯝ ꯑꯣꯏꯔꯝꯕ ꯌꯥꯏ ꯌꯥꯝ ꯋꯥꯅ ꯍꯤꯡꯕꯖꯥꯠꯅꯤ
ꯇꯨꯡꯒꯤ ꯈꯜꯂꯒ ꯃꯊꯥ ꯁꯥꯔꯝꯒꯅꯤ
ꯇꯨꯡꯒꯤꯕꯨ ꯈꯟꯕ ꯄꯥꯛ ꯍꯩꯔꯣꯏꯗ ꯊꯣꯛ ꯊꯣꯕꯗ ꯑꯗꯨꯝ ꯇꯧꯔ ꯂꯩꯕꯅꯤ
ꯎꯝꯍꯝꯝ
ꯋꯥꯔꯤ ꯂꯤꯔꯛꯑꯣ
ꯀꯔꯤꯒꯤ ꯋꯥꯔꯤ ꯁꯥꯁꯤꯔꯣ
ꯈꯪꯉꯦ ꯋꯥꯔꯤ ꯂꯤꯕꯤꯌꯣ
ꯊꯥ ꯑꯥꯏꯅ ꯃꯃꯥꯡꯗ ꯀꯣ
ꯑꯝ
ꯂꯩꯁꯥꯕꯤ ꯑꯃ ꯂꯩꯔꯝꯃꯤ ꯍꯥꯏ
ꯎꯝ
ꯑꯗꯨꯒ ꯂꯩꯁꯥꯕꯤꯗꯨꯣ ꯄꯥꯈꯪ ꯑꯃꯒ ꯅꯨꯡꯁꯤꯅꯔꯦ ꯍꯥꯏꯔꯦ
ꯎꯝ
ꯑꯗꯨꯗ ꯃꯃꯥꯅ ꯌꯥꯗꯦ ꯍꯥꯏ
ꯄꯥꯈꯪꯒꯤ ꯃꯃꯥꯔꯣ ꯂꯩꯁꯥꯕꯤꯒꯤ ꯃꯃꯥꯔꯣ
ꯂꯩꯁꯥꯕꯤꯒꯤ ꯃꯃꯥꯅꯅꯦ
ꯎꯝ
ꯌꯥꯗꯦ ꯍꯥꯏꯕꯗꯨꯗ ꯁꯥꯕꯤꯗꯨ ꯆꯠꯅꯤꯡꯕꯒꯨꯝ ꯆꯠꯅꯤꯡꯗꯕꯒꯨꯝ ꯇꯧꯔꯒ ꯂꯩꯈꯔꯦ
ꯗꯥꯏꯗ ꯆꯠꯇꯣꯏꯕ
ꯗꯔꯃꯥ ꯇꯣꯡꯉꯥꯜꯂꯦꯅ ꯅꯣꯡꯃ ꯃꯥꯅ ꯌꯥꯗꯦ ꯑꯗꯨꯗ ꯃꯥꯅ ꯃꯊꯥ ꯁꯥꯔꯤꯁꯤꯗꯤ ꯑꯁ ꯄꯥꯈꯪꯗꯨꯁꯨ ꯃꯊꯥ ꯁꯥꯔꯦ ꯍꯥꯏ ꯈꯠꯅꯁꯨ ꯈꯠꯅꯩ ꯅꯨꯡꯁꯤꯁꯨ ꯅꯨꯡꯁꯤꯅꯩ ꯇꯥꯕꯗ ꯁ ꯌꯥꯝ ꯅꯨꯡꯉꯥꯏꯇꯦꯗ
ꯀꯞꯅꯤꯡꯕ ꯐꯥꯎꯕꯅꯤ ꯗꯨ ꯂꯩꯁꯥꯕꯤꯗꯁꯨ ꯃꯆꯤꯟ ꯌꯥꯝ ꯀꯟꯗꯤ ꯍꯥꯏ